ꯀꯩꯗꯧꯔꯝꯃꯤꯅꯣ
ꯑꯁ ꯑꯗꯨꯝ ꯍꯤꯞꯄꯝꯕꯅ‌ꯦ ꯁꯥꯏꯅ
ꯎꯝ ꯆꯥꯛ ꯏꯁꯤꯡꯒꯗꯤ ꯆꯥꯔꯕꯣ
ꯆꯥꯛ ꯏꯁꯤꯡ ꯎꯅꯒ꯭ꯔ‌ꯦ ꯅꯪꯗꯤ ꯆꯥꯔꯕꯣ
ꯆꯥꯔꯦ ꯀꯩꯑ‌ꯦꯟꯖꯥꯡ ꯆꯥꯔꯕ ꯅꯪꯗꯤ
ꯑꯩꯈꯣꯏ ꯉꯁꯤ ꯑꯣꯛ ꯊꯣꯡꯉꯦ
ꯘꯍꯥꯎꯕ ꯆꯥꯔꯤ ꯅꯪꯗꯤ
ꯎꯝ ꯅꯣꯏꯗꯤ
ꯈꯣꯏꯁꯨ ꯀꯩꯅꯣ ꯇꯧꯋꯤꯗ ꯑꯩꯈꯣꯏꯗꯤ ꯍꯋꯥꯏ ꯕꯥꯃꯣꯟꯅ ꯊꯣꯡꯉꯝꯃꯦ ꯑꯩꯈꯣꯏꯗꯤ ꯃꯦꯠꯁꯀꯤ ꯆꯥꯕꯅꯤꯅ ꯕꯥꯃꯣꯟꯅ ꯊꯣꯡꯉꯦ ꯍꯋꯥꯏ ꯑꯃ ꯑꯩꯈꯣꯏ ꯁꯨꯝ ꯔꯥꯁꯃꯥꯅ ꯍꯋꯥꯏ ꯑꯃ ꯂꯩꯕꯗꯣ ꯈꯪꯕ꯭ꯔꯣ
ꯎꯝ ꯈꯪꯉꯦ ꯈꯪꯉꯦ
ꯆꯝꯐꯨꯠꯀ ꯆꯥꯔꯖꯨ ꯌꯥꯕ ꯑꯗꯨꯗꯨꯒ ꯎꯝ ꯑꯩꯈꯣꯏ ꯅ꯭ꯌꯨꯇꯦꯂꯥ ꯀꯥꯏ ꯍꯥꯏꯅꯕ ꯕꯣꯔꯤ ꯀꯥꯏ ꯍꯥꯏꯅꯕꯗꯣ
ꯎꯝ
ꯑꯗꯨꯗꯣ ꯑꯃ ꯍꯥꯞꯄꯦ ꯑꯗꯨꯒ ꯑꯂꯨꯒ ꯇꯧꯔꯒ ꯑꯃꯦꯠꯄ ꯑꯃ ꯇꯧꯔꯒ ꯆꯥꯏ ꯉꯁꯤꯗꯤ
ꯎꯝ ꯑꯗꯨꯁꯨ ꯑꯗꯨꯝ ꯍꯥꯎꯕꯅꯦ
ꯍꯥꯎ ꯍꯥꯏꯕ ꯋꯥꯅꯦ ꯑꯆꯝꯕ ꯆꯥꯔꯒ ꯂꯩꯅꯤꯡꯉꯦꯗ
ꯎꯝ
ꯑꯗꯨꯒꯨꯝꯕ ꯆꯥꯕꯗꯤ ꯆꯥꯝꯊꯣꯛ ꯑꯃ ꯀꯩ ꯑꯃ ꯇꯧꯔꯒ ꯃꯣꯔꯣꯛ ꯑꯃ ꯃꯦꯠꯂꯒ ꯅꯠꯇ꯭ꯔꯒ ꯅꯥꯀꯟꯗ ꯉꯥ ꯑꯇꯥꯎꯕ ꯑꯃ ꯍꯥꯞꯄꯒ ꯆꯥꯕꯅ ꯐꯩꯌꯦꯅ ꯈꯜꯂꯦ
ꯑꯗꯨꯅꯦ ꯏꯔꯣꯜꯂꯁꯨ ꯀꯥꯡꯒꯧ ꯑꯃ ꯇꯧꯔꯁꯨꯀꯣ
ꯎꯝ
ꯑꯗꯨꯃꯥꯏꯅ ꯒ꯭ꯌꯥꯟ ꯇꯥꯅ ꯆꯥꯕꯅ ꯐꯩꯗ ꯁꯥ ꯅꯨꯡꯗꯤ ꯆꯥꯃꯜꯂꯁꯨ ꯐꯕ ꯅꯠꯇꯦꯗ
ꯑꯁ ꯑꯗꯨꯅꯦ ꯀꯩꯅꯣꯁꯦ ꯁꯥꯖꯦ ꯑꯗꯨꯝ ꯅꯨꯡꯇꯤꯒꯤ ꯆꯥꯃꯟꯗꯅ ꯍꯥꯏꯗꯤ ꯅꯨꯡꯇꯤꯒꯤꯗꯤ ꯆꯥꯔꯦ ꯍꯥꯏꯗꯤ ꯂꯦꯞꯇ꯭ꯔꯦꯕ ꯑꯗꯨꯝ ꯑꯌꯨꯛ ꯆꯥꯗ꯭ꯔꯖꯨ ꯅꯨꯃꯤꯗꯥꯡꯅꯤ ꯗꯨꯝ ꯁꯣꯏꯗꯕꯤꯅꯦꯕ ꯉꯔꯥꯡꯇꯁꯨ ꯏꯃꯥꯟꯕꯉꯩ ꯃꯣꯏ ꯑꯩꯈꯣꯏ ꯏꯃꯥꯟꯅꯕ ꯂꯩꯌꯦ ꯌꯥꯏꯔꯤꯄꯣꯛ ꯇꯒꯤ ꯃꯥꯅ ꯃꯃꯥꯟꯅꯕ ꯃꯔꯤ ꯃꯉꯥꯒ ꯂꯥꯛꯑꯒ ꯑꯩꯈꯣꯏꯗꯣ ꯍꯣꯁꯇꯦꯜꯗ ꯎꯝ ꯁꯥꯟ ꯑꯃꯒ ꯑꯣꯛꯑꯝꯒ ꯄꯨꯟꯅꯕꯨꯗꯤ ꯊꯣꯡꯖꯤꯜꯂꯦ
ꯎꯝ
ꯄꯨꯟꯅ ꯑꯗꯨꯝ ‌ꯊꫭꯡ ꯑꯩꯈꯣꯏ ꯑꯗꯨꯝ ꯄꯨꯟꯅ ꯆꯥ ꯍꯥꯎꯋꯦ ꯑꯗꯨꯝ ꯆꯥꯃꯤꯟꯅꯕ
ꯎꯝ ꯈꯪꯗꯦ ꯍꯧꯖꯤꯛꯀꯥꯟꯁꯦ ꯅꯨꯡꯁꯥꯁꯨ ꯐꯖꯅ ꯁꯥꯏꯅꯦ
ꯉꯁꯥꯏ ꯑꯩꯗꯤ ꯐꯦꯟ ꯊꯥꯔꯒ ꯃꯈꯥ ꯑꯩꯅ ꯍꯧꯖꯤꯛ ꯂꯩꯖꯩ ꯑꯩ ꯔꯨꯝꯁꯤꯗ ꯐꯦꯟꯁꯦ ꯑꯗꯨꯝ ꯇꯣꯟꯇꯤꯐꯣꯔ ꯑꯋꯥꯔ ꯊꯥꯔꯒ ꯊꯝꯃꯦꯗꯅ
ꯎꯝ
ꯑꯗꯨ ꯑꯩꯈꯣꯏꯒꯤ ꯀꯩꯅꯣ ꯐ꯭ꯂꯦꯛꯁꯇꯣ ꯍꯥꯏꯗꯤ ꯕꯦꯅꯠꯇꯣ
ꯎꯝ
ꯑꯩꯅ ꯑꯄꯥꯛꯄꯗꯣꯃ ꯑꯩꯒ ꯏꯃꯥꯟꯅꯕꯒꯅ ꯑꯩꯒꯤ ꯏꯕꯥꯅꯤ ꯔꯨꯝ ꯑꯝꯗ ꯏꯕꯥꯅꯤ ꯂꯩꯃꯤꯟꯅꯕꯅꯦꯕ
ꯎꯝ
ꯃꯣꯏꯗꯣ ꯃꯈꯥꯗ ꯊꯥꯔꯒ ꯍꯤꯄꯥꯝꯕꯅꯤꯗ ꯁꯥꯕꯩ ꯆꯥꯡꯁꯤ ꯌꯥꯗꯔꯦ ꯄꯣꯡꯁꯥꯗꯁꯥꯏ꯫ ꯍꯥꯏꯗꯤ ꯏꯔꯨꯖꯂꯣꯏꯨꯔꯁꯨ ꯀꯔꯤꯝ ꯀꯥꯟꯅꯛꯇꯗ꯭ꯔꯦꯕ ꯍꯨꯃꯥꯡꯁꯦ ꯑꯗꯨꯝ ꯃꯩꯁꯥ ꯃꯇꯣꯟꯗ ꯄꯣꯕ ꯄꯣꯕ ꯇꯥꯔꯒ ꯂꯩꯌꯦꯕ
ꯑꯣ ꯅꯣꯡ ꯇꯥꯔꯝꯗ꯭ꯔꯣ꯫
ꯑꯁ ꯅꯣꯡ ꯍꯥꯏꯔꯒ ꯉꯁꯥꯏ ꯀꯩꯅꯣꯝꯁꯨ ꯍꯥꯏꯅꯦ ꯏꯃꯥꯟꯅꯕ ꯊꯧꯕꯥꯜ ꯂꯣꯝꯗꯒꯤ ꯐꯣꯟ ꯇꯧꯔꯛꯄꯁꯤꯁꯨ ꯅꯣꯡ ꯀꯟꯅ ꯇꯥꯏꯌꯦꯅ ꯍꯥꯏ ꯑꯩꯈꯣꯏ ꯁꯤꯗꯗꯤ ꯇꯥꯗꯦ ꯅꯣꯏꯗꯣ ꯇꯥꯕꯔꯣ꯫
ꯎꯝ ꯑꯩꯈꯣꯏ ꯁꯤꯗꯁꯨ ꯀꯟꯅ ꯇꯥꯏꯌꯦ꯫ ꯑꯗꯣ ꯎꯝ ꯉꯁꯥꯏꯒꯤ ꯇꯥꯕꯅꯦ ꯍꯧꯖꯤꯛꯄꯨꯗꯤ ꯅꯨꯡꯁꯥ ꯐꯟ ꯁꯥꯔꯦꯗ
ꯑꯣ꯫ ꯍꯥꯏꯗꯤ ꯑ ꯍꯥꯏꯗꯤ ꯅꯣꯡ ꯍꯥꯏꯗꯤ ꯌꯥꯝ ꯀꯌꯥꯝ ꯍꯥꯏꯗꯤ ꯅꯨꯡꯁꯤꯠ ꯎꯒ ꯁꯤꯜꯂꯒ ꯀꯠꯅꯒ ꯇꯥꯕ ꯑꯃꯥꯏꯅ ꯇꯥꯈꯤꯕ꯭ꯔꯥꯕ
ꯅꯨꯡꯁꯤꯠ ꯁꯤꯠꯇꯕꯤꯗ ꯑꯗꯨꯝ ꯉꯥꯏꯍꯥꯛꯇꯪꯒꯤ ꯂꯣꯡꯖꯥꯎ ꯆꯥꯎ ꯆꯥꯎꯅ ꯈꯔ ꯀꯟ ꯇꯥꯕꯗꯣ
ꯑꯥ
ꯑꯥ ꯑꯗꯨꯗꯨꯅꯤꯗ꯫ ꯑꯗꯨꯃꯥꯏꯅ ꯇꯥꯒꯤ
ꯅꯣꯡꯁꯦ ꯌꯥꯝ ꯀꯟꯅ ꯍꯥꯏ ꯀꯃꯥꯏꯅ ꯇꯧ ꯈꯪꯉꯗꯦ ꯅꯣ ꯑꯗꯣ ꯍꯧꯖꯤꯛꯄꯨꯗꯤ ꯅꯣꯡ ꯆꯨꯕ ꯃꯇꯝꯕꯨꯗꯤ ꯑꯣꯏꯗꯣꯏꯀꯣ꯫
ꯎꯝ ꯑꯗꯣ ꯅꯣꯡꯁꯦ ꯐꯖꯅ꯫ ꯍꯞꯇꯥ ꯃꯨꯛ ꯊꯥ ꯃꯈꯥꯏꯃꯨꯛꯇꯪ ꯆꯨꯔ ꯂꯧꯁꯦ ꯍꯧꯅꯕ ꯌꯥꯔꯕ
ꯑꯗꯨꯒ ꯆꯨꯔꯤꯕ ꯅꯣꯡꯖꯤꯅ ꯑꯥ ꯂꯧꯒꯤ ꯂꯩꯇꯨꯝꯒꯩꯗꯣ ꯀꯩꯁꯨ ꯌꯧꯕ ꯅꯠꯇꯦ ꯃꯄꯥꯟꯗꯨꯗ ꯆꯣꯠꯄ ꯈꯛꯇꯅꯦꯕ
ꯑꯗꯣ ꯄꯨꯔꯥ ꯐꯔꯛꯅꯤ ꯇꯧꯔꯤꯁꯤ
ꯇꯣꯛꯇꯣꯏꯔꯥ ꯈꯪꯗꯦ ꯄꯨꯔꯥ ꯐꯔꯛꯅꯤ ꯇꯧꯗꯣꯏꯁꯤ
ꯅꯣꯡꯅꯤꯅꯤ ꯂꯧꯎ ꯁꯤꯡꯎꯖꯦ ꯍꯟꯗꯛ ꯌꯥꯒꯗ꯭ꯔꯥ ꯈꯪꯗꯦ ꯌꯥꯗꯤ ꯌꯥꯅꯤꯇꯥ ꯆꯍꯤ ꯈꯨꯗꯤꯡꯒꯤ ꯑꯗꯨꯝ ꯎꯅꯔꯤꯕꯨ
ꯂꯧꯎ ꯁꯤꯡꯎꯗꯤ ꯅꯣꯏ ꯌꯨꯝꯒꯤꯗꯤ ꯀꯃꯥꯏꯅ ꯅꯣꯏ ꯕꯥꯒ ꯅꯪꯒ ꯇꯧꯕꯗꯣꯏꯔꯥ ꯅꯣꯏ ꯏꯆꯤꯜ ꯏꯅꯥꯎꯖꯦ ꯀꯌꯥ ꯑꯣꯏꯒꯦ
ꯑꯅꯤꯅꯦ
ꯎꯝ ꯅꯨꯄꯥ ꯉꯛꯇꯥ
ꯅꯨꯄꯥ ꯉꯥꯛꯇꯅꯦ ꯑꯩꯅ ꯑꯍꯟ ꯑꯣꯏꯕ
ꯎꯝ ꯑꯃꯗꯨꯗꯤ ꯀ꯭ꯂꯥꯁ ꯀꯌꯥ ꯀꯥꯔꯥꯒꯦ
ꯑꯃꯗꯣ ꯃꯥ ꯒ꯭ꯔꯦꯖꯨꯑꯦꯁꯟ ꯂꯣꯏꯒ꯭ꯔꯦ ꯑꯗꯣ ꯃꯥ ꯊꯕꯛꯀꯤ ꯇ꯭ꯔꯦꯅꯤꯡꯒꯤ ꯆꯪꯒ꯭ꯔꯦ
ꯀꯔꯤ ꯊꯕꯛ ꯆꯪꯒ꯭ꯔꯥꯕ
ꯑꯒꯅꯤꯕꯤꯔꯒꯤ ꯖꯤꯗꯤꯗꯣ
ꯑꯥ
ꯑꯗꯨꯗꯨꯒꯤ ꯆꯪꯒ꯭ꯔꯦ
ꯑꯣ ꯌꯥꯝ ꯐꯩ ꯑꯗꯨꯗꯤ
ꯑꯥ
ꯅꯪꯇꯥ ꯉꯥꯏꯍꯧꯔꯦꯅꯦ
ꯑꯥ ꯑꯩꯈꯛ ꯉꯥꯏꯍꯧꯔꯦ ꯑꯗꯨꯗꯨꯅ ꯌꯨꯝꯗ ꯃꯇꯝ ꯈꯔ ꯂꯩꯇꯕ ꯌꯥꯗ꯭ꯔꯥꯕ
ꯑꯣ ꯃꯣꯏ ꯑꯒꯅꯤꯕꯤꯔꯒꯤ ꯎꯝ ꯃꯃꯥꯡ ꯇ꯭ꯔꯦꯅꯤꯡ ꯆꯪꯒ꯭ꯔꯥꯕꯣ ꯅꯠꯇ꯭ꯔꯥꯒ ꯍꯟꯗꯛ ꯊꯣꯛꯂꯛꯑꯝꯕꯔꯣ ꯀꯔꯝ ꯀꯥꯟꯗ ꯆꯪꯕ ꯕꯦꯁ ꯑꯣꯏꯒꯦ
ꯎꯝ ꯍꯟꯗꯛꯀꯤ ꯋꯦꯇꯤꯡ ꯂꯤꯁꯇꯩ ꯆꯤꯡꯈꯠꯄꯗꯣ
ꯑꯣ ꯍꯣ ꯍꯣꯏ ꯍꯣꯏ ꯈꯣꯏ ꯏꯅꯥꯎꯄꯥꯍꯣꯏ ꯑꯗꯨꯗꯤ ꯃꯣꯏꯖꯦ ꯔꯪꯒꯥ ꯄꯥꯔꯗ ꯑꯍꯥꯝꯕꯩ ꯆꯠꯂꯝꯃꯅꯤ
ꯎꯝ ꯑꯗꯨꯗ ꯆꯠꯂꯒ ꯍꯜꯂꯥꯒ ꯁꯤꯂꯣꯡꯗ ꯇ꯭ꯔꯦꯅꯤꯡ ꯇꯧꯗꯧ ꯃꯥꯜꯂꯦ
ꯑꯣ ꯃꯣꯏꯒꯤꯖꯦ ꯃꯣꯏꯒꯤ ꯊꯕꯛ ꯈꯟꯕꯩ ꯄ꯭ꯔꯣꯁꯦꯁꯁꯦ ꯍꯥꯟꯅ ꯑꯅꯤ ꯊꯣꯛꯅ ꯀꯧꯅꯤꯅ ꯍꯥꯏꯔꯝꯕꯅꯦꯕꯀꯣ
ꯎꯝ
ꯑꯅꯤ ꯊꯣꯛꯅ ꯀꯧꯅꯤꯅ ꯍꯥꯏꯔꯝꯕꯗꯣ ꯑꯗꯨꯗ ꯃꯃꯥꯡꯗ ꯆꯦꯜꯂꯨꯔꯒ ꯋꯥꯏꯇꯤꯡ ꯂꯤꯁꯇꯥ ꯍꯥꯏꯗꯤ ꯃꯣꯏꯅ ꯈꯠꯇꯣꯛꯑꯝꯕ ꯀꯥꯡꯕꯨꯗꯣ
ꯎꯝ
ꯑꯗꯨ ꯑꯣꯏꯅ ꯑꯗꯨꯝ ꯀꯧꯈꯠꯂꯒ ꯑꯅꯤ ꯊꯣ ꯑꯁꯤꯑꯃꯥꯏꯅ ꯀꯧꯔ ꯃꯥꯜꯂꯦ ꯊꯕꯛꯁꯦ
ꯎꯝ ꯑꯗꯨꯃꯥꯏꯟ ꯇꯧꯕ ꯃꯥꯜꯂꯦ
ꯐꯩ ꯐꯩ ꯍꯥꯏꯗꯤ ꯆꯍꯤ ꯉꯜꯂꯤꯀꯥꯟ ꯃꯥꯏꯅ ꯁꯠꯁꯠ ꯆꯪꯍꯧꯕꯅ ꯑꯃꯔꯣꯝꯗ ꯌꯥꯝꯊꯤꯅ ꯐꯩꯌꯦꯕ
ꯎꯝ ꯃꯥꯅꯦ ꯍꯌꯦꯡ ꯅꯍꯥ ꯑꯣꯏꯅ ꯃꯁꯥꯒꯤ ꯁꯦꯟꯊꯣꯛ ꯂꯝꯕꯤ ꯑꯝ ꯂꯩꯍꯧꯕꯅ ꯐꯩ
ꯎꯝ ꯍꯧꯖꯤꯛꯀꯥꯟꯗꯤ ꯊꯥ ꯊꯕꯛ ꯑꯃ ꯇꯧꯕ ꯈꯣꯠꯄ ꯍꯥꯏꯖꯦ ꯌꯥꯝ ꯂꯨꯏꯗꯣ ꯎꯝ ꯊꯕꯛ ꯑꯃ ꯇꯧꯅꯤꯡꯉꯦ ꯈꯣꯠꯅꯤꯡꯉꯦꯅ ꯍꯦꯛꯇꯥ ꯐꯪꯕꯖꯨ ꯅꯠꯇꯦ ꯅꯠꯇ꯭ꯔꯥ꯫
ꯎꯝ
ꯑꯃꯨꯛꯇꯪ ꯄꯤꯔꯛꯄꯖꯤꯕꯨ ꯑꯗꯨꯝ ꯆꯪꯍꯧꯒꯗꯕꯃꯤ ꯑꯗꯨꯝ ꯀꯥꯟꯗꯨꯗ
ꯎꯝ
ꯑꯩꯗꯤ ꯑꯗꯨ ꯄꯥꯝꯗꯦ ꯒꯥꯅ ꯆꯪꯗꯕꯤ ꯂꯣꯏꯔꯨꯔꯗꯤ ꯇꯣꯛꯑꯦꯅꯦ꯫
ꯃꯅꯤ
ꯅꯪꯗꯤ ꯀꯩꯀꯩ ꯇꯧꯒꯦꯅ ꯈꯜꯂꯤꯕ ꯍꯧꯖꯤꯇꯦ꯫
ꯑꯩ ꯑꯦꯛꯖꯥꯝ ꯈꯔ ꯊꯥꯒꯦ ꯈꯜꯂꯤ ꯑꯗꯣ ꯈꯪꯗ꯭ꯔꯦꯗ ꯇꯧꯔꯤꯖꯦ ꯌꯨꯝꯗꯖꯨ ꯃꯤ ꯂꯩꯇꯃꯤꯅꯀꯣ ꯌꯨꯝꯒꯤ ꯊꯕꯛ ꯍꯤꯡꯒꯥꯡ ꯃꯌꯥꯝꯖꯤꯖꯨ ꯊꯥꯗꯣꯛꯄ ꯌꯥꯗꯕꯃꯤꯅ ꯀꯔꯤ ꯇꯧꯗꯣꯏꯅꯣꯅ ꯍꯧꯖꯤꯛ ꯄꯨꯔꯥ ꯆꯪꯃꯝꯅ ꯂꯩꯔꯦ꯫
ꯂꯨꯔꯤꯅꯦ ꯏꯃꯥ ꯕꯕꯥꯗꯤ ꯅꯍꯥ ꯑꯣꯏꯔꯤꯕ ꯅꯠꯇ꯭ꯔꯣ꯫
ꯑꯣꯏꯔꯤ ꯑꯗꯨꯕꯨꯗꯤ ꯑꯣꯏꯔꯖꯨ ꯑꯈꯣꯏ ꯕꯥꯖꯨ ꯃꯃꯥꯡ ꯃꯃꯥꯡ ꯇꯨ ꯊꯥꯎꯖꯟ ꯇ꯭ꯋꯦꯟꯇꯤ ꯊ꯭ꯔꯤꯗ ꯅꯥꯕ ꯌꯥꯎꯒꯤꯕ꯫
ꯎꯝ
ꯑꯗꯨ ꯃꯁꯥꯗꯣ ꯀꯥ ꯍ‌ꯦꯟꯅ ꯀꯟꯕꯗꯤ ꯑꯣꯏꯗꯕ꯫
ꯎꯝ
ꯑꯗꯨꯅ ꯑꯩꯈꯣꯏ ꯃꯥꯒ ꯇꯧꯕꯗꯣ ꯑꯩꯈꯣꯏ ꯃꯥꯁꯨ ꯅꯥꯏꯕ
ꯑꫭ
ꯑ
ꯀꯩ ꯑꯣꯏꯅ ꯍꯥꯏꯗꯤ ꯑꯍꯜ ꯂꯩꯅꯥ ꯑꯍꯟꯒꯤ ꯆꯍꯤ ꯌꯥꯝꯁꯤꯠꯂꯛꯄ ꯑꯣꯏꯗꯣꯏꯔꯣ ꯅꯠꯇ꯭ꯔꯒ ꯀꯃꯥꯏ ꯀꯃꯥꯏꯅ ꯅꯥꯔꯤꯅꯣ
ꯀꯔꯤ ꯑꯥ ꯁꯨꯒꯔ ꯂꯩꯕꯗꯣ
ꯍꯥ
ꯑꯗꯨꯗꯨꯅ ꯁꯨꯒꯔ ꯂꯩꯕꯒꯤ ꯆꯥꯕ ꯈꯣꯠꯄꯗꯨꯁꯨ ꯐꯖꯅ ꯌꯥꯗꯦ ꯃꯣꯏꯗꯤ
ꯎꯝ
ꯑꯗ ꯍꯤꯗꯥꯛ ꯃꯣꯏꯗꯤ ꯍꯤꯗꯥꯛ ꯂꯥꯡꯊꯛ ꯂꯩꯕ ꯆꯠꯄ ꯈꯣꯠꯄ ꯑꯣꯏꯔꫭ ꯍꯥꯟꯅ ꯏꯅꯥꯎꯄꯥ ꯂꯩꯔꯀꯥꯟꯗ ꯏꯅꯥꯎꯄꯥ ꯑꯗꯨꯝ ꯆꯠꯄꯅꯦꯕ ꯑꯗꯩ ꯌꯨꯝꯒꯤ ꯊꯕꯛ ꯊꯧꯔꯝ ꯊꯣꯛꯄꯥ ꯃꯇꯝ ꯂꯩꯀꯥꯏꯒꯤ ꯊꯣꯛꯄ ꯃꯇꯝꯗ ꯏꯅꯥꯎꯄꯥꯅ ꯑꯗꯨꯝ ꯇꯧ ꯆꯠꯄꯅꯦ ꯍꯧꯖꯤꯛ ꯃꯥ ꯆꯠꯈ꯭ꯔꯃꯤꯅ ꯑꯗꯨꯝ ꯂꯩꯀꯥꯏꯁꯨ ꯇꯧꯗꯕ ꯌꯥꯗꯦꯗꯅ
ꯎꯝ
ꯑꯗꯨꯅ ꯑꯁ ꯈꯪꯗꯦ ꯇꯧꯔꯤꯁꯦ ꯂꯨꯏ ꯈꯟꯕꯗ ꯃꯝꯃꯦ ꯃꯝꯕꯗꯣ ꯌꯧꯔꯦ
ꯃꯤꯊꯣꯛ ꯃꯤꯁꯦ ꯂꯩꯇ꯭ꯔꯗꯤ ꯑꯅꯥ ꯑꯌꯦꯛ ꯑꯃꯥ ꯌꯥꯎꯔꯛꯄꯗ ꯍꯦꯛ ꯑ ꯌꯨꯝꯗ ꯅꯪꯖꯨ ꯅꯥꯇꫭꯝ ꯂꯩꯃꯤꯅ ꯃꯊꯥ ꯁꯥꯗꯣꯏꯅꯤꯗꯣ
ꯃꯥꯟꯅ‌ꯦ ꯑꯗꯨꯅꯥ ꯑꯍꯟ ꯒꯩꯁ‌ꯦ ꯊꯥꯗꯣꯛꯑꯝꯃꯥ ꯆꯠꯄꯖꯨ ꯌꯥꯗꯒꯨꯝ ꯇꯧ
ꯎꯝ
ꯑꯗꯨꯅ ꯍꯧꯖꯤꯛ ꯇꯧꯔꯤꯁꯦ ꯂꯨꯔꯤꯗꯥ
ꯃꯊꯥꯕꯨ ꯍꯥꯏꯗꯤ ꯃꯩꯊꯧ ꯂꯩꯇꯕ ꯍꯥꯏꯁꯦ ꯍꯣꯁꯄꯤꯇꯥꯜꯗ ꯍꯥꯏꯔꯦ ꯑꯍꯟ ꯑꯃꯥ ꯅꯥꯔꯛꯄ ꯗꯥ ꯑꯁ ꯌꯨꯝꯗꯁꯨ ꯃꯤ ꯂꯩꯍꯧꯗ ꯌꯥꯔꯣꯏ ꯀꫭꯏ ꯆꯦꯟ ꯆꯦꯟꯅꯗꯣꯏꯅꯤꯗꯣ
ꯎꯝ ꯑꯗꯨꯅꯦ ꯑꯗꯩꯗꯤ ꯑꯩꯅ ꯑꯃꯨꯛ ꯑꯍꯟ ꯑꯣꯏꯕꯀꯣ
ꯎꯝ
ꯑꯍꯟ ꯑꯣꯏꯕꯅꯤꯅ ꯑꯗꯨꯝ ꯀꯩꯅꯣꯝꯃ ꯁꯥꯒꯩ ꯅꯥꯇꯩꯒꯤ ꯑꯗꯨꯝ ꯊꯣꯛꯄ ꯃꯇꯝꯗ ꯑꯗꯨꯝ ꯑꯩꯁꯦ ꯑꯗꯨꯝ ꯆꯦꯟꯅꯗꯕꯥ ꯌꯥꯗꯦꯕ
ꯎꯝ
ꯀꯔꯤꯒꯨꯝꯕ ꯆꯠꯄ ꯈꯣꯠꯄ ꯀꯩꯒꯨꯝꯕ ꯇꯧꯔꯁꯨ ꯃꯥꯏ ꯑꯗꯨꯝ ꯇꯧꯋꯦꯕ
ꯑ
ꯑꯗꯨꯗꯨꯅ ꯄꯨꯔꯥ ꯐꯔꯛꯅꯦ ꯇꯧꯔꯤꯁꯦ ꯍꯥꯟꯅꯗꯤ ꯏꯅꯥꯎꯄꯥ ꯂꯩꯔꯤꯀꯥꯟꯗꯗꯤ ꯈꯔꯗꯤ ꯀꯣꯝꯃꯝꯃꯦ
ꯍ ꯃꯥꯖꯨ ꯃꯥꯒꯤ ꯄꯨꯟꯁꯤ ꯑꯣꯏꯕ ꯌꯥꯕꯅꯤꯅ ꯑꯗꯨꯁꯨ ꯇꯧꯗ ꯌꯥꯗꯕꯅꯤꯅꯦ ꯃꯥ ꯆꯪꯉꯤꯗꯨꯗꯀꯣ
ꯎ ꯑꯗꯨꯅꯤ ꯇꯧꯔꯤꯁꯦ
ꯑꯗꯨꯅꯤ ꯁꯦꯝꯍꯧꯗ꯭ꯔꯦ ꯏꯁꯣꯔꯅ ꯑꯩꯈꯣꯏꯗ ꯄꯤꯕ ꯑꯃꯨꯛꯇꯪ ꯆꯥꯖ ꯅꯕ ꯍꯥꯏꯗꯤ ꯂꯥꯏꯕꯛꯅꯦꯕ ꯅꯠꯇ꯭ꯔꯥ
ꯎꯝ ꯑꯣ ꯑꯗꯨ ꯑꯃ ꯁꯨꯃꯥꯏꯅ ꯆꯪꯈꯤꯕꯁꯨꯅ ꯐꯩꯗ ꯌꯨꯝꯗ ꯑꯗꯨꯝ ꯄꯩꯁꯥ ꯊꯣꯛꯇꯕꯅꯥꯅ ꯑꯗꯨꯝ ꯇꯧꯐꯝ ꯈꯪꯗꯕꯤꯗ ꯂꯩꯗꯣꯏ ꯁꯔꯨꯛꯄꯨꯗꯤ ꯃꯁꯥꯒꯤ ꯄꯥꯝꯖꯕ ꯑꯃꯗ ꯑꯗꯨꯃꯥꯏꯅ ꯆꯪꯗꯅ ꯌꯥꯝꯅ ꯐꯩ
ꯐꯩ ꯐꯩ ꯅꯁꯥꯅ ꯄꯥꯝꯖ ꯄꯥꯝꯖꯕ ꯆꯪꯒꯤꯕꯅ ꯌꯥꯝ ꯊꯤꯅ ꯐꯩꯗ
ꯎꯝ ꯎꯝ
ꯍꯥꯏꯗꯤ ꯍꯧꯖꯤꯛ ꯃꯇꯝꯗ ꯍꯥꯏ ꯕꯅꯥ ꯅꯍ ꯏꯪꯈꯠ ꯂꯩꯕꯉꯩꯁꯤꯅ ꯄꯨꯠꯂꯞ ꯄꯨꯂꯞ ꯄꯨꯟꯖꯜꯂꯛꯄ ꯃꯣꯕꯥꯏꯜ ꯒꯦꯝ ꯁꯥꯟꯔꯒꯥ ꯂꯩꯗꯣꯏ ꯁꯔꯨꯛ
ꯋꯥꯅꯨ
ꯃꯣꯏ ꯃꯣꯏꯒꯤ ꯀꯥꯟꯅꯕ ꯑꯗꯨꯃꯥꯏꯅ ꯑꯃꯨꯛ ꯇꯧꯔꯒ ꯁꯦꯝꯖꯕꯁꯤꯅ ꯌꯥꯝ ꯊꯤꯅ ꯍꯥꯏꯗꯤ ꯂꯩꯀꯥꯏ ꯍꯥꯏꯗꯤ ꯍꯧꯖꯤꯛꯀꯥꯟ ꯑꯉꯥꯡꯒꯩ ꯂꯣꯏ ꯉꯥꯎꯁꯟꯅꯕꯗꯧꯅ ꯂꯣꯏꯅ ꯑꯌꯥꯝꯕ ꯂꯣꯏ ꯇꯧꯔꯦꯕ
ꯎꯝ ꯍꯣꯏ
ꯑꯗꯨꯅ ꯃꯁꯥ ꯃꯁꯥꯅ ꯄꯥꯝꯖꯕ ꯂꯥꯝꯕꯤꯗꯨꯗ ꯃꯥꯁꯨ ꯄꯥꯝꯖꯔꯝꯒꯅꯤꯗ ꯃꯣꯏꯒꯤ ꯑꯒꯅꯤ ꯄꯠ ꯀꯤ ꯑꯔꯃꯤꯗꯣ
ꯎꯝ ꯃꯣꯏ ꯑꯗꯨꯝ ꯃꯥꯗꯤ ꯑꯇꯩ ꯑꯝꯇ ꯌꯦꯡꯗ꯭ꯔꯦꯗ ꯑꯣꯡꯂꯤ ꯑꯥꯔꯃꯤ ꯈꯛꯇꯗ ꯌꯦꯡꯒ꯭ꯔꯦ ꯃꯥꯗꯤ
ꯑꯣ
ꯑꯗꯨꯗꯨꯅ ꯇꯧꯕꯅꯦ ꯈꯪꯗꯦ
ꯐꯩ ꯐꯩ ꯑꯣ ꯀꯩꯅꯣ ꯇꯧꯔꯣ ꯇꯧꯖꯔꯣ ꯅꯪꯁꯨ ꯑꯩꯖꯨ ꯍꯣꯏ ꯎꯝ ꯊꯝ ꯊꯝ